ꯍꯜꯂꯣ ꯇꯥꯕ꯭ꯔꯣ?
ꯂꯜꯣ
ꯍꯜꯂꯣ ꯅꯨꯡꯉꯥꯏꯔꯤꯕ꯭ꯔꯣ ꯅꯨꯡꯉꯥꯏꯔꯤꯕ꯭ꯔꯣ
ꯍꯣꯏ ꯈꯪꯗꯤ
ꯇꯨꯝꯃꯕ꯭ꯔꯣꯅꯦꯍꯦꯛ ꯇꯧꯔꯤꯁꯤꯕꯣ
ꯇꯨꯝꯗꯔꯌꯦ
ꯀꯩꯗꯧꯔꯤꯒꯅꯣ
ꯀꯩꯁꯨ ꯇꯧꯗꯦ ꯑꯗꯨꯝ ꯂꯩꯌꯦ
ꯅꯥꯊꯟꯇ ꯂꯩꯕ꯭ꯔꯣ ꯃꯤ ꯀꯌꯥꯝ ꯂꯩꯒꯦ
ꯂꯩꯥꯏꯗꯦ ꯏꯃꯥꯟꯕꯤ ꯈꯣꯏꯒ ꯂꯩꯥꯏꯌꯦ
ꯌꯥꯝ ꯅꯨꯡꯉꯥꯏꯌꯦꯖꯥꯅꯤꯡꯅ‌ꯦ
ꯍꯣꯏ ꯍꯧꯖꯤꯛꯀꯥꯟ ꯅꯨꯡꯉꯥꯏꯍꯧ ꯎꯝ ꯆꯥꯔꯦ ꯅꯪꯗꯤ
ꯆꯥꯗ꯭ꯔꯤꯗ ꯫ ꯆꯥꯛ ꯆꯥꯅꯤꯡꯉꯛꯇ꯭ꯔꯦꯅꯦ ꯆꯥꯛ ꯂꯥꯝꯗꯦꯅꯦ
ꯀꯩꯒꯤꯅꯣ
ꯈꯪꯗ‌ꯦ ꯉꯁꯥꯏ ꯑꯌꯨꯛꯀꯤ ꯆꯥꯛꯇꯣ ꯊꯦꯡꯅ ꯆꯥꯔꯨꯕꯒꯤꯔ ꯆꯥꯛ ꯂꯥꯝꯃꯛꯇꯦꯅꯦ
ꯅꯣꯏꯗꯤ ꯄꯨꯡ ꯀꯌꯥꯗ ꯆꯥꯒꯦ
ꯁꯤꯛꯁ
ꯌꯥꯝ ꯉꯟꯅ ꯆꯥꯏꯅꯦꯍꯦ ꯑꯃꯨꯛ ꯂꯥꯝꯃꯝꯕꯅꯤꯗ
ꯂꯝ ꯗ‌ꯦ
ꯀꯔꯤ ꯃꯊꯦꯜ ꯆꯥꯒꯦ?
ꯌ‌ꯦꯟ ꯆꯥꯏꯌꯦ
ꯑꯥ
ꯌꯦꯟ ꯆꯥꯏꯌꯦ
ꯌꯥꯝ ꯍꯥꯎꯅ ꯆꯥꯏꯅꯤ ꯀꯅꯥꯅ ꯊꯣꯡꯕꯅꯣ
ꯈꯨꯠꯅꯥ꯫
ꯀꯨꯡꯅ ꯊꯣꯡꯕꯤꯕ꯭ꯔꯥ
ꯎꯝ
ꯅꯣꯏ ꯑꯩꯗꯤ ꯄꯤꯁꯇ ꯃꯁꯤꯡꯗꯣ ꯃꯤ ꯑꯃꯒꯤ ꯃꯁꯤꯡ ꯊꯤꯔ ꯊꯤꯔ ꯄꯤꯔꯝꯒꯅꯤ ꯄꯤꯛꯁꯇꯨ ꯄꯤꯔꯝꯒꯅꯤ ꯆꯥꯕ ꯀꯣꯟꯅꯔꯝꯃꯣꯏꯗ
ꯑꯣ ꯅꯩꯌꯦ꯫
ꯀ‌ꯣꯟꯅꯕ꯭ꯔꯅꯦ
ꯍꯣꯏ
ꯑꯣ ꯑꯝꯗꯧ ꯃꯥꯟꯗꯕ
ꯀꯅꯌꯦ
ꯀꯣꯟꯅꯗꯗꯤ ꯍꯥꯏꯔꯛꯑꯣ ꯑꯩ ꯊꯤꯟꯕꯤꯔꯛꯀꯦ
ꯍꯥ- ꯍꯣꯏ ꯊꯤꯟꯕꯤꯔꯛꯑꯣ꯫
ꯍꯌꯦꯡꯗꯒꯤꯗꯤꯀꯣ ꯏꯟꯁꯥꯡ ꯍꯥꯎꯇꯗꯤ ꯍꯥꯏꯔꯛꯑꯣꯀꯣ
ꯌꯥꯖ ꯍꯥꯎꯕꯗ ꯌꯦꯟ ꯊꯣꯡꯕ ꯑꯣꯏꯒꯦꯔꯥ ꯀꯒꯥꯔꯤ ꯊꯣꯡꯕ ꯑꯣꯏꯒꯦꯔꯥ ꯂꯩꯕꯤꯔꯛꯑꯒ ꯂꯩꯔꯒ ꯄꯨꯔꯛꯑꯁꯨ ꯌꯦ ꯄꯨꯔꯛꯀꯦ
ꯅꯪꯅ ꯑꯍꯥꯎꯕꯗꯣ ꯅꯪꯅ ꯑꯄꯥꯝꯕꯗꯣ ꯍꯥꯏꯔꯛꯑꯣ
ꯍꯣꯏ ꯍꯛꯑꯣ
ꯀꯥꯎꯥꯎꯅꯤ ꯍ ꯀꯥꯎꯥꯎꯅꯤ ꯀꯣ
ꯑꯩ ꯀꯥꯎꯔꯁꯨ ꯅꯪ ꯀꯥꯎꯕꯗꯗꯤ ꯌꯥꯔꯦꯗꯅ
ꯌꯥꯏ ꯑꯗꯨꯨꯁꯨ꯫ ꯑꯩ ꯅꯪ ꯅꯪꯅ ꯌꯦꯟꯁꯥꯡꯁꯦ ꯍꯥꯎꯏ ꯍꯥꯎꯇꯦꯗꯣ ꯑꯩꯗꯤ ꯈꯪꯗ꯭ꯔꯦꯗꯅ ꯍꯥꯎꯔꯣꯏꯗꯧꯕ ꯍꯥꯏꯗꯤ ꯍꯋꯥꯏ ꯍꯋꯥꯏ ꯆꯝꯐꯨꯠ ꯀꯨꯝꯕ ꯊꯣꯡꯕ ꯅꯨꯃꯤꯠꯇꯣ ꯍꯥꯏꯔꯛꯑꯣ ꯍꯥꯏꯕꯅꯤꯅ ꯌꯦꯟ ꯊꯣꯡꯕ ꯅꯨꯃꯤꯠꯇ ꯍꯥꯏꯔꯛꯑꯗꯤ ꯀꯥꯟꯅꯗꯦꯕꯥ꯫
ꯅꯪꯅ ꯑꯗꯨꯝ ꯍꯥꯏꯔꯛꯑꯣ
ꯑꯩꯅ ꯍꯪꯉꯛꯀꯦ ꯑꯗꯨꯗꯤ ꯉꯁꯤ ꯀꯔꯤ ꯃꯊꯦꯜ ꯊꯣꯡ ꯀꯔꯤ ꯃꯊꯦꯜ ꯇꯧꯒꯦ ꯍꯥꯏꯒꯦ ꯍꯥꯏ ꯍꯪꯉꯛꯀꯦ
ꯑꯥ ꯍꯣꯏ
ꯑꯗ ꯏꯟꯁꯥꯡ ꯍꯥꯎꯔꯁꯨ ꯍꯥꯎꯇꯦ ꯍꯥꯏꯔꯛꯑꯗꯤ ꯕꯩꯔꯥꯑ ꯀꯥꯗꯣꯏꯕ ꯑꯗꯨꯁꯨ
ꯍꯥ
ꯀꯛꯅ ꯏꯟꯁꯥꯡ ꯍꯥꯎꯅ ꯊꯣꯉꯝꯃꯒꯁꯨ ꯀꯣ ꯅꯪꯅ ꯌꯦꯟꯁꯥꯡ ꯍꯥꯎꯕ ꯅꯠꯇꯦ ꯍꯥꯎ ꯐ ꯇꯕ ꯏꯟꯁꯥꯡ ꯊꯣꯡꯉꯦ ꯍꯥꯏꯔꯛꯑꯗꯤ ꯐꯔ ꯇꯅꯦꯕ
ꯍꯥꯏꯔꯣꯍꯦ ꯑꯗꯨꯗꯤ
ꯀꯨꯛꯀꯤ ꯅꯝꯕꯔ ꯗꯔꯀꯥꯔ ꯑꯣꯏꯔꯤꯕꯣ ꯁꯤꯗꯤ
ꯍꯣꯏ ꯎꯝ ꯎꯝ
ꯀꯔꯥꯏ ꯆꯠꯂꯨꯒꯦ ꯉꯁꯤꯕꯣ ꯀꯣꯏꯕ ꯆꯠꯇ꯭ꯔꯣ
ꯁꯠ
ꯀꯔꯤꯒꯤꯅꯣ ꯁꯟꯗꯦꯗꯗꯤ ꯀꯣꯏꯕ ꯌꯥꯗ꯭ꯔꯥ
ꯌꯥꯗꯦ ꯑꯩꯒꯤꯗꯤ ꯫
ꯆꯠꯍꯟꯗꯕ꯭ꯔꯥ ꯑꯩꯁꯦ
ꯍꯣꯏ ꯊꯗ
ꯁꯟꯗꯦꯗꯗꯤ ꯆꯠꯀꯦ ꯍꯥꯏꯕꯅꯦ
ꯊꯟꯗꯦꯗꯗꯤ ꯌꯥꯗ
ꯁꯟꯗꯦ ꯅꯠꯇꯕꯗꯤ ꯌꯥꯕ꯭ꯔꯥ ꯑꯗꯨꯗꯤ
ꯁꯇꯗꯦꯡꯒꯠ ꯅ
ꯁꯇꯔꯗꯦꯗꯗꯤ ꯊꯣꯛꯨꯍꯟꯕ꯭ꯔꯣ ꯑꯩꯁꯦ ꯐ꯭ꯔꯤ ꯑꯣꯏꯕ꯭ꯔꯥ ꯄꯨꯡ ꯀꯌꯥꯗ ꯑꯃꯨꯛ ꯍꯜꯂꯛꯇꯣꯏꯕ
ꯎ ꯄꯨꯡ ꯐꯣꯔ ꯇ ꯍꯜꯂꯛꯀꯗꯕ
ꯑꯦꯁ ꯐꯣꯔꯇꯤ ꯌꯥꯝ ꯉꯜꯗꯤꯍꯦ
ꯌꯦꯉꯦ
ꯁꯦꯡꯗꯤꯍꯦ ꯅꯨꯃꯤꯠ ꯇꯥꯗ꯭ꯔꯤꯍꯦ
ꯑꯃꯤ ꯇꯥꯔꯥ ꯆꯥꯡꯒꯥꯗꯤ ꯌꯥꯅꯣꯏ
ꯅꯨꯃꯤꯠ ꯇꯥꯕꯁꯤꯗꯤ ꯄꯨꯡ ꯇꯔꯨꯛꯇꯅꯤ ꯅꯨꯃꯤꯠ ꯇꯥꯕꯗ
ꯑꯗꯨꯗꯤ ꯑꯩꯈꯣꯏ ꯆꯥꯛ ꯆꯥꯕꯩ ꯃꯇꯝ ꯌꯧꯔꯦ ꯌꯥꯔꯣꯏꯅꯦ ꯍꯨ- ꯍꯨ
ꯆꯥꯛꯁꯤꯦ ꯌꯥꯝ ꯉꯟꯅ ꯆꯥꯏꯗꯦ ꯅꯣꯏꯁꯤꯗꯤ ꯑꯌꯨꯛꯀꯤꯅ -ꯃꯣꯔꯅꯤꯡꯗꯅ ꯆꯥꯛ ꯄꯨꯡ ꯀꯌꯥꯗ ꯆꯥꯕ?
ꯑꯦ
ꯃꯣꯔꯅꯤꯡꯗꯗꯤ ꯌꯥꯝ ꯉꯟꯕ ꯑꯣꯏꯗꯦꯗ
ꯎꯝ
ꯑꯦꯠꯇ ꯆꯥꯔꯒ ꯅꯨꯡꯊꯤꯟꯗꯗꯤ ꯕ꯭ꯔꯦꯛꯐꯥꯁꯀꯨꯝꯕ ꯐꯪꯕ꯭ꯔꯣ
ꯑꯁ ꯃꯣꯏ ꯄꯤꯅꯤꯡꯕ ꯃꯇꯝꯗ ꯄꯤꯌꯦ
ꯑꯗꯨꯗꯤ ꯐꯔꯛ ꯇꯥꯗ꯭ꯔꯣ
ꯇꯥꯏꯌꯦ
ꯆꯥꯛ ꯂꯥꯝꯃꯛꯑꯗꯤ ꯐꯔꯛ ꯇꯥꯅꯤꯌꯦ ꯄꯤꯗ꯭ꯔꯒꯗꯤ
ꯆꯥꯛ ꯂꯥꯝꯃꯗꯤ ꯏꯁꯥꯅ ꯂꯩꯔ ꯊꯝꯃꯦꯕ
ꯑꯗꯨ ꯑꯣꯏꯅ ꯆꯥꯔꯕꯣ ꯍꯥꯏꯖꯦ
ꯑꯥꯎ
ꯎꯝ ꯑꯗꯨꯅꯗꯤ ꯅꯨꯡꯇꯤꯒꯤ ꯂꯩꯔꯒ ꯆꯥꯔꯗꯤ ꯄꯩꯁꯥꯃꯨꯛ ꯇꯤꯡꯗ꯭ꯔꯥ ꯍꯥꯏꯖꯦ
ꯇꯤꯡꯉꯥꯖꯨꯝ ꯀꯩ ꯎꯄꯥꯏ ꯎꯄꯥꯥꯏ ꯇꯤ ꯂꯩꯇꯦꯅꯦ ꯅ
ꯑꯗꯨꯕꯨꯗꯤ ꯑꯣꯏꯅꯤ ꯏꯟꯖꯥꯡꯗꯣ ꯈꯔ ꯈꯔ ꯍꯥꯎꯍꯟꯁꯦ ꯍꯥꯏꯌꯣ ꯑꯗꯨꯒ ꯆꯥꯛꯇꯣ ꯑ ꯅꯠꯇꯦ ꯅꯨꯡꯊꯤꯟꯗꯁꯨ ꯕ꯭ꯔꯦꯛꯐꯥꯁꯇꯣ ꯑ ꯅꯨꯡꯊꯤꯟꯒꯤ ꯀꯩꯅꯣ ꯂꯟꯁꯇꯨ ꯈꯔ ꯀꯩꯅꯣ ꯍꯦꯕꯤ ꯇꯧꯁꯦ ꯍꯥꯏꯕ
ꯌꯥꯗꯦ ꯈꯣꯏꯗꯤ ꯅꯍꯥꯟꯗꯩ ꯍꯥꯏꯅꯈ꯭ꯔꯦ
ꯄꯩꯁꯥ ꯌꯥꯝꯗꯕꯒꯤꯔꯕ
ꯌꯥꯝꯃꯦ
ꯄꯩꯁꯥ ꯌꯥꯝꯃꯒꯗꯤ ꯃꯣꯏꯖꯨ ꯄꯤꯕ ꯌꯥꯏꯅ
ꯍꯣꯏ ꯏꯀꯣꯅꯣꯃꯤꯛ ꯌꯥꯝ ꯍꯩꯕ ꯃꯣꯏꯗꯣ
ꯃꯣꯏꯁꯨ ꯐꯠꯃꯟꯗꯦꯍꯦ ꯑꯗꯨꯗꯤ
ꯃꯣꯏ ꯌꯥꯝ ꯐꯠꯇꯝꯅꯦ
ꯑꯩ ꯀꯝꯄ꯭ꯂꯦꯟ ꯇꯧꯔꯒꯦ
ꯍꯣꯏ ꯇꯧꯔꯣ
ꯍꯌꯦꯡ ꯃꯛ ꯂꯥꯛꯑꯒ ꯑꯩ ꯇꯧꯔꯒꯦꯀꯣ
ꯍꯣꯏ
ꯑꯠ ꯑꯩꯅ ꯇꯧꯗ꯭ꯔꯗꯤ ꯃꯣꯏ ꯇꯧꯔꯛꯑꯔꯗꯧ ꯃꯥꯟꯗꯦꯕ
ꯎꯝ
ꯂꯥꯁꯇ ꯑꯩꯅ ꯇꯧꯕꯤꯔꯒ ꯑꯃꯨꯛ ꯅꯨꯡꯑ ꯀꯩꯅꯣꯗ ꯂꯟꯁꯇ ꯀꯩꯅꯣ ꯈꯇꯪ ꯄꯤꯔꯛꯇꯅꯀꯣ ꯑꯃꯨꯛ ꯁꯨꯈꯥꯏꯔꯨꯇꯤ ꯉꯥꯛꯇ ꯄꯨꯛ ꯄꯤꯔꯛꯇꯅ
ꯈꯥꯔꯇꯤ ꯆꯥꯕ ꯍꯩꯅꯕ꯭ꯔꯥ
ꯍꯥꯔꯠꯇꯤ
ꯍꯩꯇꯥ ꯕꯔꯕ
ꯀꯔꯤꯅꯣ ꯈꯥꯔꯇꯤ ꯍꯥꯏꯕꯨ ꯀꯔꯤ ꯍꯥꯏꯔꯣ
ꯁꯨꯈꯥ ꯔꯣꯇꯤ
ꯑꯣ ꯁꯨꯈꯥ ꯔꯣꯇꯤ ꯄꯥꯝꯗꯦ
ꯄꯥꯝꯗꯦ
ꯍꯣꯏ
ꯍꯥꯎꯕꯅꯤꯍꯦ ꯄꯨꯛ ꯊꯟꯕꯅꯤꯍꯦ
ꯄꯨꯛ ꯊꯜꯂꯗꯤ ꯌꯥꯕ ꯅꯠꯇ꯭ꯔꯣ
ꯗꯨꯗꯤ ꯌꯥꯗꯦ ꯑꯩꯉꯣꯟꯗꯗꯤ
ꯅꯪꯅ ꯄꯥꯝꯒꯗꯕꯁꯦ ꯑꯩ ꯈꯪꯉꯦ
ꯀꯦꯔꯤ ꯃꯥꯟꯕꯔ ꯑꯗꯨꯗꯤ
ꯍꯥꯏꯔꯛ ꯑ ꯏꯁꯄꯥꯏꯁꯤꯁ ꯏꯁꯄꯥꯏꯁꯤ ꯅꯨꯗꯜꯁꯀꯨꯝꯕ ꯅꯠꯇ꯭ꯔꯣ ꯏꯁꯄꯥꯏꯁꯤ ꯅꯨꯗꯜꯒꯨꯝꯕ ꯑꯗꯨꯒ ꯆꯧꯃꯤꯟꯒꯨꯝꯕ ꯃꯣꯃꯣꯒꯨꯝꯕ ꯄꯥꯝꯃꯝꯃꯅꯤ ꯑꯗꯨꯒꯨꯝꯕꯗꯨꯗꯤ
ꯍꯥꯍꯥ
ꯀꯦ ꯑꯦꯞ ꯁꯤꯅ ꯍꯦꯟꯅ ꯄꯥꯝꯃꯝꯃꯅꯤ
ꯅꯪꯗꯤ ꯌꯥꯝ ꯈꯪꯉꯦꯅ
ꯍꯧꯖꯤꯛ ꯀꯥꯟ ꯆꯠꯅꯕꯅꯤ ꯀꯩꯅꯣ ꯑꯗꯨꯗꯤ
ꯇꯥꯔꯨꯁꯤꯔ ꯅꯣꯡꯃ ꯀꯦꯞꯁꯤ
ꯖꯥꯔꯨꯁꯦ ꯍꯣꯏ
ꯀꯔꯝ ꯀꯥꯟ ꯆꯥꯖꯦ ꯍꯥꯏꯕꯅꯣ ꯃꯇꯝ ꯍꯥꯏꯔꯣ
ꯅꯦꯛꯁ ꯌ ꯏꯌꯔ
ꯅꯦꯛꯁ ꯏꯌꯥꯔꯗꯤ ꯌꯥꯝꯅ ꯁꯥꯡꯃꯟꯈ꯭ꯔꯦ ꯁꯤꯗꯤ꯫
ꯀꯔꯤ ꯁꯥꯡꯉꯍꯣꯏ ꯁꯥꯡꯗꯦ
ꯗꯤꯁꯌꯔ ꯆꯥꯔꯖꯤ ꯀꯩꯅꯣ
ꯁꯤꯔꯗꯤ ꯉꯟꯕ ꯂꯩ ꯑꯦꯛꯁ ꯆꯥꯒꯦ
ꯀꯔꯤ ꯀꯔꯤꯒꯤꯅꯣꯕ
ꯗꯤꯁ ꯌꯥꯔꯗꯤ ꯊꯕꯛ ꯌꯥꯝ ꯂꯩꯑꯦ
ꯊꯕꯛ ꯌꯥꯝ ꯂꯩꯕꯗꯨꯣ ꯅꯣꯡꯃ ꯈꯛꯇꯪꯗꯤ ꯀꯥꯏꯊꯣꯛꯑꯒ ꯆꯥꯕꯗꯤ ꯀꯩꯁꯨ ꯀꯥꯏꯗꯦꯅ
ꯌꯥꯗꯦ ꯀꯥꯏꯊꯣꯛꯄ
ꯋꯥꯟ ꯗꯦ ꯈꯠꯇꯪꯒꯤꯅꯤ ꯑꯦꯕ꯭ꯔꯤꯗꯦ ꯆꯥꯕ ꯌꯥꯕ ꯅꯠꯇꯦ ꯋꯥꯟ ꯗꯦ ꯈꯛꯇꯪ ꯀꯥꯏꯊꯣꯛꯑꯒ ꯆꯥꯔꯨꯕꯗ ꯀꯔꯤꯝꯇ ꯀꯥꯏꯗꯦꯅ
ꯑꯩ ꯌꯥꯗ‌ꯦꯅꯍ
ꯌꯥꯍꯜꯂꯁꯦ
ꯑꯩꯈꯣꯏꯁꯤ ꯆꯤꯅ ꯌꯥꯗꯗꯤ ꯅ
ꯆꯦꯆꯦꯗꯣ ꯑꯩ ꯍꯥꯏꯅꯔꯒꯦ
ꯍꯣꯏ꯫
ꯅꯣꯡꯃ ꯈꯛꯇꯪ
ꯅꯣꯡꯃ ꯈꯛꯇꯪ ꯑꯩꯈꯣꯏ ꯀꯦ ꯑꯦꯞ ꯁꯤ ꯆꯥꯔꯨꯒꯦ ꯑꯗꯨꯒ ꯉꯟꯅ ꯑꯃꯨꯛ ꯍꯜꯂꯛꯀꯅꯤ ꯑꯩꯅ ꯍꯥꯏꯔꯒ ꯂꯣꯏꯔꯦ ꯀꯩꯅꯣ
ꯍꯣꯏ ꯍꯥꯏꯕꯤꯌꯣ
ꯑꯩ ꯍꯥꯏꯕꯤꯔꯛꯀꯦ ꯅꯪꯒꯤ ꯃꯥ ꯅꯣꯏ ꯏꯆꯦꯒꯤ ꯅꯝꯕꯔꯗꯣ ꯍꯥꯏꯕꯤꯔꯛꯑꯣ ꯊꯥꯕꯤꯔꯛꯑꯣꯀꯣ
ꯎꯝ
ꯊꯥꯔꯛꯇ꯭ꯔꯗꯤ ꯆꯥꯕ ꯐꯪꯗ꯭ꯔꯦꯀꯣ
ꯍꫭꯏ
ꯀꯦꯞꯁꯤ ꯆꯥꯕ ꯅꯨꯃꯤꯠꯇ ꯑꯦ ꯁꯤ ꯆꯥꯕ ꯅꯨꯃꯤꯠꯇ ꯑꯗꯨꯝ ꯅꯣꯏꯅ ꯑꯃꯨꯛ ꯆꯥꯅꯤꯡꯕꯗꯣ ꯑꯃꯨꯛ ꯂꯩꯊꯔꯒ ꯂꯣꯏꯔꯦꯦ ꯅꯠꯇ꯭ꯔꯣ
ꯃꯥꯅꯦ
ꯍꯌꯦꯡ ꯀꯔꯤ ꯃꯊꯦꯜ ꯊꯣꯡꯉꯝꯗꯧ ꯃꯥꯜꯂꯦ
ꯍꯌꯦꯡꯗ
ꯗꯥꯜꯗꯣ ꯑꯗꯨꯝ ꯆꯥꯕ ꯍꯥꯎꯕ꯭ꯔꯣ
ꯗꯥꯜꯁꯦ ꯑꯩ ꯆꯥꯗꯕ ꯀꯨꯏꯔꯦꯅꯦ ꯆꯍꯤ ꯑꯃ ꯍꯦꯟꯈ꯭ꯔꯦꯅꯦ ꯑꯩꯗꯤ ꯆꯥꯅꯤꯡꯈ꯭ꯔꯦꯅꯦ
ꯇꯥꯕ ꯂꯥꯛꯑꯣ꯫
ꯆꯥꯕ ꯂꯥꯛꯀꯦ ꯁ‌ꯦꯡꯕꯩ
ꯍꯣꯏ ꯜ ꯆꯥꯗꯕ ꯀꯨꯔꯦ ꯍꯥꯏꯔꯒ ꯅꯣꯏꯒꯤꯗ ꯑꯝꯇ ꯆꯥꯖꯒꯦ ꯍꯥꯏꯔꯑꯣ
ꯊꯥꯎ ꯉꯧꯕ꯭ꯔꯥ ꯃꯣꯏꯅ
ꯉꯧꯕꯁꯨ ꯅꯥꯏꯌꯦꯦ ꯉꯧꯗꯕꯁꯨ ꯏꯌꯦ
ꯊꯥꯎ ꯉꯧꯕꯗꯣ ꯀꯃꯥꯏꯅ ꯉꯧꯒꯦ ꯀꯃꯥꯏꯅ ꯆꯨꯝꯅ ꯗꯥꯜ ꯈꯛꯇꯪ ꯇꯧꯕ꯭ꯔꯥ ꯑꯂꯨꯒ ꯌꯥꯎꯕ꯭ꯔꯥ
ꯗꯜ ꯈꯛꯇꯪ ꯎꯖ ꯑꯜꯨꯒꯅ ꯎꯖꯔ
ꯍꯥꯎꯔꯝꯃꯣꯏꯗ ꯃꯣꯏꯒꯤ ꯈꯨꯊꯣꯡꯗꯨꯗꯤ꯫
ꯃꯤ ꯌꯥꯝꯃꯦ ꯀꯅꯥꯅ ꯍꯥꯎꯅ ꯊꯣꯡꯗꯣꯏꯅꯣ ꯍꯥꯎꯇꯦ꯫
ꯆꯝꯐꯨꯠꯀꯤ ꯇꯥꯏꯞꯇ ꯊꯣꯡꯉꯝꯒꯅꯦꯕꯀꯣ
ꯎꯝ
ꯏꯔꯣꯝꯕꯒꯨꯝꯕꯗꯤ ꯄꯤꯕ꯭ꯔꯣ?
ꯄꯨꯔꯥꯃꯛꯇꯤ ꯄꯤꯌꯦ ꯇꯣꯏꯅ ꯄꯤꯗꯦ꯫
ꯏꯔꯣꯝꯕ ꯄꯤꯕ ꯃꯇꯝꯗꯗꯤ ꯍꯥꯎꯔꯝꯒꯅꯤ?
ꯍꯗ
ꯍꯥꯎꯇꯕ꯭ꯔꯥ ꯑꯗꯨꯁꯨ꯫
ꯍꯣꯏ꯫
ꯉꯥꯔꯤ ꯐꯖꯅ ꯊꯥꯛꯇꯥꯕꯩ ꯑꯣꯏꯔꯝꯅꯤ꯫
ꯈꯪꯗꯦ ꯃꯣꯏꯅ ꯃꯦꯠꯄ ꯍꯩꯇ꯭ꯕꯩꯔꯥ ꯉꯥꯔꯤ ꯈꯪꯗꯦ ꯑꯩꯁꯨ꯫
ꯏꯔꯣꯝꯕꯗꯣ ꯑꯩꯈꯣꯏ ꯁꯦꯝꯖꯒꯦ ꯍꯥꯏꯌꯣꯗꯅ
ꯍ
ꯃꯦꯇꯔꯤꯌꯦꯜꯁꯇꯨ ꯅꯣꯏꯅ ꯄꯨ꯫ ꯅꯣꯏꯅ ꯄꯨꯊꯣꯔꯛꯑꯣ ꯑꯩꯈꯣꯏꯅ ꯏꯔꯣꯝꯕ ꯅꯨꯃꯤꯠꯇ- ꯏꯔꯣꯝꯕ ꯁꯦꯝꯕ ꯅꯨꯃꯤꯠꯇ ꯑꯩꯈꯣꯏꯅ ꯁꯦꯝꯃꯦ ꯑꯩꯈꯣꯏꯅ ꯃꯦꯠ ꯈꯥꯏꯑꯦ ꯍꯥꯏꯌꯣ꯫
ꯌꯥꯗꯦ ꯑꯗꯨꯗꯤ꯫
ꯀꯔꯤꯌꯦ? ꯃꯣꯏꯅ ꯌꯥꯗꯕ ꯉꯥꯛꯇ ꯇꯧꯔꯥ ꯂꯩꯔꯗꯤ ꯌꯥꯔꯔꯣꯏꯅꯦ ꯏꯟꯁꯥꯡꯗꯣ ꯍꯥꯎꯔꯔꯣꯏꯅꯦ ꯄꯨꯛꯇ ꯐꯖꯅ꯫ ꯊꯜꯂꯔꯣꯏꯅꯦ꯫
ꯑꯩꯈꯣꯏꯒꯤꯗꯤ ꯁꯤꯗꯤꯅꯤꯉꯥꯏꯒꯤ ꯑꯗꯨꯝ ꯆꯥꯕꯅꯦ꯫
ꯍꯥ ꯁꯤꯗꯅꯕ ꯈꯛꯇꯪ ꯆꯥꯕ ꯑꯣꯏꯔꯦ ꯑꯗꯨꯗꯤ꯫
ꯍꯣꯏ꯫
ꯑꯗꯨꯗꯤ ꯏꯁꯤꯡ꯫
ꯏꯁꯤꯡꯒ ꯈꯛꯇꯪ ꯄꯤꯔꯣ ꯍꯥꯏꯌꯣ ꯏꯟꯁꯥꯡꯗꯨ ꯌꯥꯎꯔꯗꯕꯤꯗ- ꯌꯥꯎꯗꯕꯤꯗ ꯆꯥꯛꯀ ꯏꯁꯤꯡꯒ꯫ ꯊꯨꯝꯒ ꯄꯤꯔꯣꯏ ꯫
ꯅꯪꯁꯨ ꯁꯤꯔꯥꯅꯤꯌꯦ- ꯁꯤꯔꯥꯅꯤꯌꯦ꯫
ꯑꯩꯗꯤ ꯁꯨꯡꯁꯤ ꯁꯤꯔꯣꯏ ꯫ꯑꯩꯗꯤ ꯑꯗꯨꯝ ꯆꯥꯕ ꯉꯝꯒꯅꯤ꯫ ꯑꯗꯨ ꯅꯪꯁꯨ ꯎꯄꯥꯏ ꯂꯩꯇ꯭ꯔꯒꯗꯤ ꯂꯥꯝꯃꯛꯑꯅꯤ ꯑꯗꯨꯝ ꯅꯝꯐꯨꯗ ꯑꯗꯨꯝ ꯆꯥꯔꯅꯤꯌꯦ꯫ ꯁꯤꯔꯣꯏꯑꯦ꯫
ꯍꯣꯏꯌꯦ ꯑꯗꯨꯗꯤ ꯉꯝꯃꯣꯏ꯫
ꯉꯝꯒꯅꯤ꯫
ꯑꯣꯏ
ꯅꯪ ꯆꯥꯛꯇꯣ! ! ꯆꯥꯗꯗꯤ ꯁꯤꯔꯅꯤ ꯍꯥꯏꯕꯒꯤ ꯋꯥꯈꯜꯗ ꯑꯗꯨꯝ ꯅꯝꯗꯅ ꯑꯗꯨꯝ ꯆꯥꯈ꯭ꯔꯅꯤ꯫
ꯍꯦꯟꯖꯥꯡ ꯌꯥꯎꯔꯒ - ꯍꯦꯟꯖꯥꯡ ꯌꯥꯎꯔꯒ ꯆꯥ